ꯑꯩꯗꯤ ꯏꯌꯥꯔꯄꯤꯁ ꯍꯥꯞꯇ꯭ꯔꯗꯤ ꯇꯥꯗꯦꯕ
ꯇꯞꯄꯨꯗꯤ ꯇꯞꯄꯦ ꯈꯔ ꯑꯗꯨꯏꯁꯨ ꯑꯗꯨꯝ ꯇꯥꯗꯤ ꯇꯥꯏ
ꯈꯪꯗꯦ ꯑꯩꯅ ꯍꯥꯏꯈꯤꯕꯅꯦ ꯑꯗꯣ ꯍꯥꯏꯕꯗꯤ ꯑꯃꯨꯛꯇꯪꯗꯤ ꯆꯠꯅꯤꯡꯉꯦ ꯑꯩ ꯊꯝꯕꯥꯜꯒꯨꯝꯕ ꯍꯦꯛꯄꯗꯨꯁꯨ ꯑꯃ ꯑꯗꯨꯁꯨ ꯆꯠꯅꯤꯡꯉꯦꯕ ꯆꯠꯅꯤꯡꯗ꯭ꯔꯣ
ꯆꯠꯅꯤꯡꯉꯦ ꯑꯩꯗꯤ ꯆꯠꯅꯤꯡꯉꯦ ꯑꯗꯨꯝ ꯍꯥꯏꯕꯩ ꯋꯥꯅꯦ ꯑꯃ ꯑꯗꯨꯝ ꯉꯥꯏꯅꯕꯁꯦ ꯍꯦꯛꯇ ꯑꯗꯨ ꯅꯪꯉꯦꯒ ꯑꯗꯥ ꯅꯪꯗꯦꯒ ꯍꯦꯛꯇ ꯐꯔꯛ ꯇꯥꯏꯅꯦ
ꯁꯨꯇꯤ ꯀꯥꯈ꯭ꯔꯗꯤ ꯐꯪꯉꯔꯣꯏꯕ ꯑꯩꯈꯣꯏꯗꯣ ꯊꯕꯛ ꯌꯥꯝꯈꯠꯂꯛꯑꯅꯤ
ꯑꯗꯣ ꯑꯝꯇ ꯄꯥꯎ ꯐꯥꯎꯅꯔ ꯌꯦꯡꯉꯁꯦ ꯍꯣꯔꯦꯟ ꯅꯨꯝꯗꯥꯡꯂ ꯀꯩꯅꯣ ꯐꯖꯅ ꯑꯝꯇ ꯀꯟꯐꯥꯔꯝ ꯇꯥꯔꯒ ꯍꯌꯦꯡ ꯍꯪꯆꯦꯠ ꯐꯠ ꯂꯥꯏꯅ ꯆꯠꯊꯣꯛꯎꯔꯁꯦ ꯍꯥꯏꯕ
ꯍꫭꯏ ꯌꯥꯏꯌ‌ꯦ
ꯍꯌꯦꯡꯃꯛ ꯈꯣꯏꯌꯧꯅꯩ ꯌꯥꯔꯁꯨ ꯍꯪꯆꯤꯠ ꯑꯣꯏꯔꯁꯨ
ꯎꯝ
ꯐꯠ ꯂꯥꯎꯅ
ꯗꯦꯠꯇꯤ ꯁꯤꯛꯁ ꯌꯧꯔꯛꯑꯗꯕꯅꯦ
ꯉꯁꯤ ꯗ‌ꯦꯠ ꯊꯥꯔꯇꯤꯅꯤꯅ
ꯎꯝ
ꯍꯌꯦꯡꯗꯩ ꯋꯥꯟ ꯑꯃ ꯑꯣꯏꯔꯅꯤ ꯑꯗꯨꯝ ꯑꯣꯏꯈ꯭ꯔꯅꯤ
ꯇꯥꯡ ꯋꯥꯟ ꯇꯥꯡ ꯑꯃ
ꯑꯃꯗꯨꯕꯨꯗꯤ ꯍꯥꯏꯗꯤ ꯃꯁꯨ ꯇꯨꯏꯁꯟꯗꯣ ꯉꯁꯤ ꯍꯣꯔꯦꯟ ꯅꯨꯡꯗꯥꯡ ꯋꯥꯔꯤ ꯁꯥꯟꯅꯗꯣꯏꯅꯤꯅ ꯃꯥ ꯅꯨꯃꯤꯗꯥꯡ ꯍꯥꯏꯗꯣꯛꯄꯗꯣ ꯐꯔꯛ ꯇꯥꯔꯅꯤꯕ
ꯎꯝ
ꯗꯦꯠ ꯇꯨꯗ ꯑꯣꯏꯔꯁꯨ ꯆꯠꯁꯦ ꯍꯥꯏꯔꯗꯤ ꯌꯥꯏꯗꯅ
ꯎꯝ
ꯗꯦꯠ ꯋꯥꯟꯗꯨꯗ ꯃꯥ ꯍꯥꯏꯗꯣꯛꯈ꯭ꯔꯒ ꯗꯦꯠ ꯇꯨꯗꯣ ꯉꯟꯇ ꯑꯌꯨꯛꯇꯣ ꯇꯨꯏꯁꯟ ꯇꯧꯅꯔꯝꯃꯒ ꯆꯠꯂꯨꯕ ꯌꯥꯏꯗꯅ ꯅꯨꯃꯤꯠꯇꯨꯃꯗꯤ
ꯉꯟꯇꯥꯅ ꯍꯥꯏꯁꯦ ꯃꯥꯒꯤ ꯑꯉꯥꯡꯗꯨꯗꯤ ꯍꯧꯒꯠꯇꯦ ꯍꯥꯏꯌꯦꯕ ꯄꯨꯡ ꯇꯔꯦꯠ ꯑꯗꯨꯋꯥꯏꯗꯣ
ꯄꯨꯡ ꯀꯌꯥꯗ ꯍꯧꯒꯠꯂꯦ ꯍꯥꯏꯒꯦ
ꯈꯪꯗꯦ
ꯑꯗꯨꯗꯤ ꯀꯔꯤꯒꯨꯝꯕ ꯆꯠꯂꯦ ꯈꯜꯂꯁꯤꯅꯦ ꯆꯥꯕꯁꯤ ꯄꯨꯂꯞ ꯆꯥꯔꯨꯗꯣꯏꯔꫭ ꯑꯗꯥ
ꯆꯥꯕꯩꯗꯤ ꯑꯆꯥꯄꯣꯠꯀꯨꯝꯕ ꯑꯇꯣꯞꯄ ꯑꯣꯏꯅ ꯂꯩꯔꯒ ꯁꯤꯡꯖꯨꯒꯨꯝꯕ ꯑꯣꯏꯅ ꯆꯥꯔꯁꯨ ꯌꯥꯏꯗꯅ ꯆꯥꯛ ꯑꯣꯏꯅ ꯆꯥꯗꯕꯤꯗ ꯑꯗꯨꯅ ꯋꯥꯏ ꯁꯪꯉ‌ꯦꯕ ꯆ꯭ꯔꯥꯛ ꯆꯥꯔ ꯆꯠꯂꯒ ꯌꯨꯝꯗꯒꯤ ꯄꯣꯠ ꯆꯩꯩ ꯀꯩꯀꯥ ꯄꯨꯕꯗꯣ ꯌꯥꯝ ꯋꯥꯏꯁꯤꯜꯂꯦꯕ ꯒꯥꯔꯤ ꯃꯆꯥꯗ ꯆꯠꯂꯒ
ꯎꯝ ꯑꯗꯨ ꯆꯥꯛ ꯆꯥꯗꯕꯤꯗ ꯆꯠꯇꯥꯔꯦ ꯑꯗꯨ ꯑꯣꯏꯔꯗꯤ ꯑꯗꯨꯃꯥꯏꯅ ꯆꯠꯇꯣꯏꯔꯗꯤ ꯌꯥꯝ ꯉꯟꯅ ꯆꯠ ꯇ꯭ꯔꯥꯁꯨ ꯌꯅꯤ
ꯌꯥꯝ ꯉꯟꯟꯅ ꯅꯠꯇꯕꯤꯗ ꯑꯗꯨꯝ ꯅꯨꯡꯊꯤꯟ ꯈꯔ ꯀꯩꯅꯣ ꯍꯥꯏꯗꯤ
ꯅꯨꯡꯊꯤꯟ ꯍꯥꯏꯖ‌ꯦ ꯌꯥꯝ ꯄꯨꯡ ꯇꯔꯥ ꯑꯗꯨꯋꯥꯏꯗꯩ ꯊꯣꯛꯅꯔꯒ ꯑꯗꯨꯝ ꯑꯦꯝ ꯌꯨꯗ ꯄꯨꯜꯂꯒꯅꯦ ꯑꯗꯨꯝ ꯆꯠꯅꯕ ꯌꯥꯅꯦꯕ
ꯊꯝꯕꯥꯜꯗꯨꯅ ꯀꯩꯅꯣ ꯑꯩꯈꯣꯏ ꯀꯗꯥꯏꯗ ꯄꯨꯕꯤꯅꯤ ꯍꯥꯏꯔꯒꯦ ꯈꯣꯏ ꯏꯇꯥꯏ ꯑꯣꯏꯗꯨꯕꯣ
ꯃꯤꯇꯩꯩ ꯃꯆꯥ ꯍꯣꯏꯗꯣ
ꯀꯣꯏ ꯏꯇꯩ ꯏꯇꯩ ꯍꯣꯏ ꯄꯥꯔꯇꯤꯗꯨꯕꯣ ꯀꯦꯝ ꯍꯥꯏꯔꯛꯇ꯭ꯔꯣ
ꯑꯗꯨꯕꯨꯁꯨ ꯀꯟꯐꯥꯔꯝ ꯇꯥꯊꯣꯔꯛꯑꯒꯦ ꯑꯗꯨꯒ ꯆꯠꯊꯣꯛꯎꯔꯨꯔꯁꯦ ꯆꯠꯂꯤꯉꯩꯗ ꯑꯗꯨꯝ ꯃꯊꯪ ꯃꯊꯪ
ꯑꯩꯈꯣꯏ ꯆꯠꯂꯛꯇ꯭ꯔꯤꯁꯦ ꯀꯌꯥꯝ ꯀꯨꯏꯔꯒꯦ ꯅꯪ ꯌꯦꯡꯉꯣ ꯈꯜꯂꯒ
ꯀꯨꯏꯔꯦ
ꯔꯤꯁꯦꯟ ꯐꯣꯇꯣ ꯌꯦꯡꯉꯣ ꯑꯩꯈꯣꯏꯒꯤ ꯍꯥꯏꯗꯤ ꯀꯣꯏꯕ ꯆꯠꯄꯒꯤ ꯑꯦꯝ ꯌꯨꯗ ꯅꯍꯥꯟ ꯂꯥꯏ ꯈꯨꯔꯨꯝꯕꯒꯤꯗ ꯄꯨꯟ ꯑꯗꯨꯗ ꯇꯧꯕꯗ ꯄꯨ ꯋꯥꯔꯤꯁꯨ ꯁꯥꯟꯅꯗꯦ ꯀꯩꯝ ꯇꯧꯅꯗꯦ
ꯑꯁꯦꯡꯕ ꯍꯟꯗꯛ ꯃꯇꯥꯡꯁꯤꯅ ꯆꯤꯟꯕꯁꯤꯅ ꯁꯤꯅ ꯑꯗꯨꯅ ꯒ꯭ꯌꯥꯟ ꯑꯝ ꯏꯇꯥꯟ ꯇꯅꯗꯤ ꯇꯧꯔꯦ
ꯆꯤꯟꯕꯗꯤ ꯄꯨꯔꯥ ꯐꯨꯜ ꯇꯥꯏꯝ ꯆꯤꯟꯕꯗꯤ ꯅꯠꯇꯦꯕ ꯁꯤꯁꯦ ꯊꯕꯛꯁꯦ ꯇꯨꯏꯁꯟ ꯇꯧꯅ ꯀꯤꯕꯁꯤꯅ ꯑꯃ ꯍꯦꯟꯅ ꯑꯃꯨꯛ ꯀꯩꯅꯣ ꯇꯧꯕꯁꯦ ꯑꯣꯏꯗꯣꯏꯅꯦꯕ ꯉꯥꯟꯊꯣꯏꯕꯥꯅꯤ ꯕꯖꯥꯔꯗ ꯂꯥꯛꯄ ꯌꯥꯏꯌꯦ
ꯉꯁꯤꯔꯣ
ꯑꯃꯗꯨꯁꯨ ꯇꯨꯏꯁꯟ ꯌꯦꯡꯉꯒꯦ ꯍꯣꯔꯦꯟ ꯃꯑꯣꯡꯗꯣ
ꯌꯦꯡꯉꯣ ꯌꯦꯡꯉꯣ
ꯎꯝ ꯅꯍꯥꯟ ꯏꯅꯥꯎꯄꯤꯍꯣꯏꯗ ꯍꯩꯅꯧ ꯆꯥꯏꯌꯦ ꯅꯨꯄꯥꯒꯤ ꯊꯃꯣꯏ ꯑꯝꯇ ꯌꯥꯎꯗꯦ ꯑꯗꯨꯗꯗꯤ ꯈꯨꯍꯥꯎ ꯑꯃ
ꯀꯔꯤꯌꯥ
ꯏꯅꯥꯎꯄꯤ ꯍꯣꯏꯒꯤ ꯃꯆꯥ ꯅꯨꯨꯄꯥꯅ ꯍꯩꯅꯧ ꯄꯤꯔꯛꯑꯦꯕꯀꯣ ꯆꯥꯌꯦꯕ ꯀꯣ
ꯎꯝ
ꯅꯨꯄꯥꯒꯤ ꯊꯝꯃꯣꯏ ꯑꯝꯇ ꯌꯥꯎꯗꯦꯕ ꯑꯗꯨꯗꯗꯤ
ꯈꯪꯗꯦ ꯑꯩꯈꯣꯏꯗ ꯍꯟꯗꯛꯇꯤ ꯅꯨꯄꯥꯥꯏ ꯊꯃꯣꯏ ꯉꯥꯛꯇ ꯉꯥꯏꯔꯦ
ꯈꯪꯗ꯭ꯔꯦ ꯈꯪꯗ꯭ꯔꯦ ꯑꯩ ꯍꯧꯖꯤꯛ ꯄꯩꯈꯥꯁꯦ ꯀꯅꯥꯅꯣꯝꯅ ꯐꯨꯜ ꯁ꯭ꯋꯤꯡꯗ ꯊꯥꯗꯔꯛꯑꯒ ꯂꯥꯏꯔꯤꯛ ꯇꯝꯕ ꯄꯥꯝꯃꯦ ꯏꯅꯤꯡ ꯇꯝꯅ ꯈꯨꯝꯗꯤꯌꯦ
ꯄꯥꯝꯇꯕꯕꯨ ꯀꯅꯥ ꯂꯩꯒꯦ ꯑꯗꯨꯕꯣ
ꯉꯁꯤꯗꯤ ꯀꯅꯥꯝ ꯂꯥꯛꯑꯔꯣꯏꯗ꯭ꯔꯣ
ꯏꯕꯦꯝ ꯉꯁꯤꯅ ꯍꯦꯟꯗꯣꯏꯅꯦ ꯂꯥꯛꯄ
ꯄꯨꯡ ꯀꯌꯥꯗꯒꯤ
ꯍꯧꯖꯤꯛ ꯏꯃꯥ ꯍꯣꯏ ꯍꯜꯂꯛꯇ꯭ꯔꯤ ꯍꯣꯔꯦꯟ ꯉꯥꯛꯇꯪ ꯂꯩꯔ ꯍꯧꯔꯛꯑꯅꯤ
ꯄꯂꯦꯟꯃꯩ ꯀꯥꯏ ꯆꯠꯈꯤꯒꯦ
ꯆꯥꯛ ꯆꯥꯗ꯭ꯔꯤ ꯊꯕꯛ ꯆꯠꯈ꯭ꯔꯤ ꯉꯁꯤ ꯂꯥꯁ ꯗꯦ ꯑꯣꯏꯕꯒꯤ
ꯉꯁꯤ ꯉꯁꯤꯒꯤ ꯉꯁꯤ ꯐꯥꯎꯒꯤ ꯋꯥꯛꯇꯨꯒꯤꯔꯣ ꯍꯌꯦꯡ ꯃꯣꯏꯅ ꯀꯩꯅꯣ ꯇꯧꯔꯛꯇꯣꯏꯖꯦ
ꯊꯥ ꯑꯍꯨꯝꯅꯦꯕ ꯍꯟꯗꯛ ꯊꯥꯗꯒꯤ
ꯖꯨꯟꯗꯒꯤ ꯍꯧꯗꯣꯏꯔꯕ ꯖꯨꯂꯥꯏꯗꯒꯤ
ꯖꯨꯟꯗꯒꯤ ꯑꯗꯨꯅꯅꯦ ꯉꯁꯤ ꯂꯥꯁ ꯗꯦ ꯑꯣꯏꯕꯒꯤꯅꯦ
ꯉꯁꯤ ꯊꯥ ꯑꯃ ꯐꯥꯔꯦ ꯑꯗꯨꯗꯤ
ꯍꯣꯏ ꯐꯥꯗꯣꯏꯕ ꯑꯗꯣ ꯉꯁꯤ ꯉꯝꯕ꯭ꯔꯥ ꯉꯝꯗꯕ꯭ꯔꯥ ꯂꯥꯏꯕꯛ ꯂꯦꯞꯇꯣꯏꯅꯤꯗꯅ
ꯉꯝꯗꯧ ꯃꯥꯟꯕ꯭ꯔꯥ
ꯈꯪꯗꯦ ꯍꯣꯠꯅꯔꯦ ꯂꯥꯏ ꯈꯨꯔꯨꯝꯅꯕ
ꯑꯁꯗꯣ ꯄꯩꯁꯥꯗꯣ ꯌꯥꯝ ꯕꯦꯛꯀꯞ ꯌꯥꯝ ꯂꯩꯔꯗꯤ ꯀꯣ ꯏꯁꯥꯅ ꯈꯔ ꯇꯣꯉꯥꯟꯅ
ꯅꯠꯇ꯭ꯔꯥ
ꯃꯥꯟꯅꯦ
ꯑꯩꯈꯣꯏꯅ ꯑꯗꯨꯝ ꯂꯩꯔꯒ ꯄꯨꯡꯁꯥ ꯆꯥꯊꯣꯛꯑꯁꯨ ꯀꯩꯁꯨ ꯅꯠꯇꯦ ꯍꯥꯏꯕ ꯀꯥꯟꯅꯕ ꯄꯣꯠꯅꯤꯗꯅ
ꯃꯥꯟꯅꯦ ꯇꯥꯟꯕꯗꯨꯗꯤ ꯑꯇꯩꯗꯒꯤ ꯃꯌꯥꯝ ꯇꯥꯜꯂꯁꯨ ꯀꯩꯁꯨ ꯀꯥꯏꯗꯦ ꯅꯠꯇ꯭ꯔꯥ
ꯎꯝ
ꯁꯤꯗ ꯆꯪꯁꯤꯟꯈ꯭ꯔꯅ ꯑꯗꯨꯝ ꯋꯥꯈꯜ ꯅꯨꯡꯉꯥꯏꯅ ꯀꯩꯅꯣ ꯇꯧꯋꯦ ꯍꯥꯏꯕꯩ ꯋꯥꯅꯦꯕ ꯑꯩꯗꯤ ꯍꯣꯡꯅ ꯑꯗꯣ ꯑꯗꯥ ꯑꯗꯨꯒꯤ ꯂꯝꯕꯤ ꯊꯤꯔꯛ ꯑꯩꯈꯣꯏꯒꯤ ꯁꯝꯅ ꯕꯤꯖꯤꯅꯦꯁ ꯇꯧꯕ ꯄꯥꯝꯕ ꯀꯥꯡꯄꯨ ꯑꯗꯨꯃꯥꯏꯅ ꯆꯪꯅꯔꯛꯄꯩ ꯋꯥꯅꯦꯕ
ꯎꯝ ꯊꯥꯗꯣꯛꯂꯔꯣꯏ ꯑꯁ ꯅꯪ ꯑꯗꯨꯗꯤ ꯉꯥꯛꯇꯪ ꯂꯩꯔꯒ ꯑꯃꯨꯛ ꯆꯤꯜꯂꯛꯑꯅꯤ ꯅꯪ ꯍꯧꯖꯤꯛ ꯆꯥꯛ ꯏꯟꯖꯥꯡ ꯊꯣꯡ ꯂꯣꯏꯔꯀ ꯆꯥꯛ ꯀꯔꯝ ꯀꯥꯟ ꯆꯥꯗꯣꯏꯕ
ꯏꯃꯥ ꯍꯣꯏ ꯉꯥꯏꯕꯅꯤ ꯃꯣꯏ ꯂꯥꯛꯑꯒ ꯆꯥꯖꯦꯔꯅ ꯂꯥꯛꯇ꯭ꯔꯗꯤ ꯑꯗꯨꯝ ꯆꯥꯊꯣꯛꯑꯗꯝꯅꯤ
ꯅꯪ ꯆꯥꯊꯣꯛꯑꯒ ꯊꯕꯛꯇꯨ ꯂꯣꯏꯁꯤꯟꯕꯅ ꯐꯠꯇ꯭ꯔꯣ ꯍꯣꯔꯦꯟ ꯅꯪꯅꯦ ꯀꯩꯅꯣ ꯍꯣꯔꯦꯟ ꯊꯕꯛ ꯇꯧꯗꯣꯏꯁꯦ
ꯊꯕꯛ ꯍꯥꯏꯗꯤ ꯑꯇꯩꯗꯤ ꯀꯩꯁꯨ ꯂꯩꯇꯦꯕ ꯏꯁꯤꯡ ꯈꯥꯏꯗꯣꯛꯀꯅꯤ ꯍꯣꯔꯦꯟ ꯃꯤ ꯂꯥꯛꯄꯒꯤ ꯑꯃꯨꯛ ꯑꯃꯃꯨꯛ ꯁꯤ ꯁꯦꯝꯒꯅꯤ ꯑꯃꯃꯨꯛ ꯇꯧꯒꯅꯤ ꯏꯁꯤꯡꯁꯤꯗꯤ ꯁꯥꯍꯟꯕꯒ ꯂꯣꯏꯕꯒ ꯁꯥꯍꯟꯕꯒ ꯂꯣꯏꯕꯒ
ꯗꯤꯁꯄꯦꯟꯁꯔꯗꯣ ꯂꯩꯔꯤ ꯅꯠꯇ꯭ꯔꯣ ꯏꯁꯤꯡ ꯁꯥꯍꯜꯂꯤꯗꯣ
ꯂꯩꯌꯦꯕ ꯑꯗꯣ ꯊꯨꯅ ꯂꯣꯏꯕ ꯍꯥꯏꯇꯥꯔꯦ ꯂꯣꯏꯕ ꯍꯥꯏꯁꯦ ꯃꯤꯁꯦ ꯌꯥꯝꯃꯟꯈꯤꯕꯒꯤ ꯑꯗꯨꯅ ꯍꯥꯏꯗꯤ ꯁꯦꯝꯗꯣꯛꯑꯒ ꯊꯝꯕ ꯌꯥꯕ ꯅꯠꯇꯕꯅꯤꯅꯅꯦ
ꯑꯗꯨꯗ ꯂꯥꯛꯏ ꯃꯤꯁꯤꯡꯗꯣ ꯀꯅꯥ ꯀꯅꯥꯅꯣꯕ ꯍꯥꯏꯗꯤ ꯈꯪꯅꯗꯕ ꯃꯤꯔꯥ ꯍꯥꯟꯅ ꯈꯪꯅꯕ ꯃꯤꯔꯥ
ꯈꯪꯅꯕ ꯉꯥꯛꯇꯅꯦ
ꯎꯝ ꯗꯥꯎꯟ ꯂꯥꯏꯟ ꯑꯣꯏꯗꯣꯏꯔꯣ ꯅꯠꯇ꯭ꯔꯒꯅ ꯑꯞ ꯂꯥꯏꯟ ꯑꯣꯏꯗꯣꯏꯔꯣ
ꯎꯝ ꯗꯥꯎꯟ ꯂꯥꯏꯟ
ꯃꯣꯏꯅ ꯀꯩꯗꯧꯗꯣꯏꯅꯣꯕ ꯃꯣꯏ ꯂꯥꯛꯏꯗꯨꯅ
ꯃꯣꯏꯒꯤꯁꯨ ꯃꯣꯏꯁꯨ ꯃꯣꯏꯁꯨ ꯄꯤꯟ ꯆꯦꯟꯖ ꯇꯧꯅꯕꯅꯦꯕ
ꯃꯣꯏꯒꯤꯁꯨ ꯇꯥꯔꯒꯦꯠ ꯊꯝꯃꯤꯔꯣ
ꯃꯣꯏꯒꯤꯁꯨ ꯇꯥꯔꯒꯦꯠꯅꯦꯕ
ꯎꯝ
ꯑꯗꯨꯒꯤ
ꯍꯣꯏꯅꯦ ꯃꯣꯏꯅ ꯀꯥꯈꯠꯂꯛꯄꯩꯁꯦ ꯃꯊꯛ ꯑꯣꯝꯗꯁꯨ ꯏꯟꯈꯠꯂꯛꯇꯣꯏꯅꯦ ꯅꯠꯇ꯭ꯔꯥ
ꯑꯣ ꯍꯣ ꯍꯣ ꯃꯣꯏꯁꯨ ꯀꯥꯍꯧꯗꯣꯏꯅꯦꯕ
ꯐꯔꯦ ꯅꯪꯅ ꯈꯔ ꯍꯩꯁꯤꯡꯕ ꯍꯥꯏꯗꯣ ꯊꯣꯛꯑꯦ ꯃꯌꯥꯝ ꯂꯥꯛꯄꯗꯣ ꯍꯦꯛ ꯁꯦꯕꯥ ꯅꯨꯡ ꯁꯦꯕꯤꯗꯣ ꯇꯧꯔꯒ ꯃꯤꯒꯤ ꯄꯨꯛꯅꯤꯡꯗꯣ ꯄꯦꯜꯍꯟꯈꯣ ꯁꯦꯕꯥ ꯁꯦꯕꯤ ꯍꯩꯕꯤꯗ ꯅꯪ ꯉꯥꯏꯅꯔꯦꯗꯅ ꯑꯩ ꯆꯤꯡꯖꯨ ꯆꯤꯡꯖꯨ ꯀꯥꯅꯤꯡ ꯆꯤꯡꯖꯨ ꯀꯥꯅꯤꯡꯉꯦ
ꯏꯃ ꯅꯣꯡꯖꯨꯔꯦ
ꯑꯁ
ꯐꯤꯒ ꯐ ꯆꯠꯂꯣ
ꯎꯝ ꯎꯝ ꯎꯝ
ꯆꯥꯒꯦ ꯊꯣꯢꯕ ꯀꯥꯏ ꯂꯩꯒꯦ
ꯅꯤꯉꯝꯃꯛꯇꯕ꯭ꯔꯣꯖꯤꯛꯇ ꯀꯅꯥꯁꯨ ꯌꯦꯡꯀꯅꯨ ꯑꯁꯤ ꯀꯩꯁꯨ ꯇꯧꯔꯣꯢ ꯆꯣꯠꯄꯅꯣ ꯁꯤꯒꯤꯖꯦ
ꯁꯥꯏꯗ ꯉꯥꯛꯇꯪ ꯂꯩꯌꯣ ꯁꯥꯏ ꯄꯥꯏꯔ ꯂꯩꯌꯣ ꯃꯥ ꯂꯥꯛꯄ ꯉ ꯄꯣꯠ ꯇꯪ ꯍꯪꯕꯤꯌꯣ
ꯌꯥꯝ ꯀꯥꯟ ꯆꯨꯔꯛꯄꯎꯗꯤ ꯅꯠꯇꯦ ꯕꯦꯛꯆꯥꯎꯅꯦ ꯀꯣ ꯆꯥꯛ ꯆ ꯈꯄꯗꯤ ꯌꯥꯔꯕ ꯂꯥꯝꯕꯨ ꯂꯥꯝꯈꯜꯂꯦ ꯄꯨꯡ ꯃꯅꯤ ꯑꯃ ꯇꯗꯣꯔꯦ ꯉꯥꯏꯕꯗꯤ ꯉꯝꯗꯦ
ꯑꯦ ꯊꯆꯦꯡꯉꯍꯦ ꯆꯥꯛꯇꯣ ꯑꯁꯦꯡꯕꯩ
ꯑꯗꯨꯅꯦ ꯄꯨꯡꯗꯣ ꯑꯥ ꯌꯧꯛ ꯃꯣꯏ ꯅꯨꯡꯉꯥꯏꯔꯝꯃꯗꯨꯢꯒꯤ ꯂꯥꯛꯇꯦ ꯂꯥꯛꯇꯦ ꯄꯨꯡ ꯕꯥꯔꯣ ꯃꯅꯦ ꯕꯥꯔꯣ ꯍꯦꯟꯅ ꯀꯩꯅꯣ ꯆꯠꯂꯦ
ꯑꯦ ꯅꯣꯏꯆꯦ ꯑꯦꯛꯖꯥꯝ ꯆꯠꯈꯤꯕ꯭ꯔꯣ ꯉꯔꯥꯡ
ꯆꯠꯂꯦ
ꯌꯧꯔꯕꯣ ꯃꯥ ꯍꯜꯂꯥꯛꯑꯕ
ꯍꯥꯥ
ꯍꯜꯂꯛꯑꯕꯕ
ꯍꯜꯂꯛꯑꯦ ꯑꯃꯨꯛ ꯆꯪꯉꯨꯔꯅꯤ ꯗꯦꯠ ꯇꯨꯗ
ꯉꯁꯤ ꯍꯜꯂꯛꯏꯔꯣ
ꯉꯔꯥꯡ
ꯇ ꯑꯦꯛꯖꯥꯝꯜꯒꯤ ꯇ꯭ꯋꯦꯟꯇꯤ ꯑꯦꯠꯇꯔꯣ
ꯑꯥꯎ ꯇ꯭ꯋꯦꯟꯇꯤ ꯑꯦꯠꯇ
ꯎꯝ ꯃꯤꯅꯠ ꯇꯥꯔꯦ ꯆꯥꯠ ꯆꯥꯎꯔꯣ ꯆꯠꯂꯣ
ꯑꯍ ꯍꯣ ꯍꯣ ꯍꯣꯏ
ꯎꯝ ꯍꯣꯔꯦꯟ ꯇꯧꯔꯛꯑꯣ ꯍꯥꯡ ꯀꯥꯟꯗ
ꯍꯣꯏ ꯍꯣꯏ ꯍꯣꯏ